ꯥꯏꯒꯣ ꯑ ꯑ ꯆꯠꯗ꯭ꯔꯤ
ꯍꯣꯏ ꯆꯥꯗ
ꯆꯥꯎꯥꯛꯁꯤ ꯀꯣꯜ ꯂꯣꯏꯔꯒ
ꯆꯥꯅꯤꯡꯗ꯭ꯔꯤꯗ ꯑꯍꯥꯎꯕꯁꯨ ꯅꯠꯇ꯭ꯔꯒ
ꯊꯩꯒꯕ
ꯆꯠꯅꯤ ꯃꯦꯠꯊꯣꯛꯑꯣ ꯑꯗꯨꯒ ꯍꯧꯒꯅꯤ
ꯑꯨꯝꯗꯤ ꯑꯩꯣꯏ ꯄꯥꯛ ꯆꯥꯅꯤꯡꯗꯦ ꯊꯥꯕ ꯌꯥꯝ ꯆꯥꯅꯤꯡꯦ
ꯑꯩꯈꯣꯏꯗꯤ ꯁꯥꯕ ꯆꯥꯗꯦ
ꯍꯣꯏ
ꯑꯣ ꯀꯔꯤꯒꯤꯔꯥ
ꯆꯅꯥꯡꯗꯕꯤꯒꯤ ꯍꯛꯆꯥꯡꯒꯤꯁꯨ ꯌꯥꯝ ꯅꯨꯡꯉꯥꯏꯇꯦ ꯑꯩꯈꯣꯏꯗꯤ ꯇꯃꯦꯡꯂꯣꯡꯒꯤ ꯁꯤꯡꯖꯨꯐꯥꯎ ꯑꯩꯗꯤ ꯆꯥꯕ ꯉꯝꯗꯦ
ꯑꯣ
ꯃꯤꯅꯗꯤ ꯇꯃꯦꯦꯡꯂꯡꯂꯣꯡꯁꯤꯡꯁꯨ ꯍꯥꯎꯋꯦ ꯍꯥꯎꯋꯦ ꯍꯥꯏꯔ ꯑꯩ ꯆꯥꯅꯤꯡꯕꯗꯤ ꯆꯥꯅꯤꯡꯕꯀꯣ ꯍꯛꯆꯥꯡꯒꯤꯗꯤ ꯅꯨꯉꯥꯏꯇꯕ
ꯍꯣꯏ ꯑꯩꯗꯤ ꯌꯥꯝ ꯆꯥꯕꯅꯦ ꯑꯗꯨ ꯆꯠꯄꯀꯥꯟꯗ ꯁꯤꯡꯖꯨꯗꯤ ꯄꯥꯛꯆꯥꯥ ꯆꯥꯕꯅꯦ ꯌꯥꯝ ꯌꯥꯝ ꯆꯥꯕꯅꯦ
ꯆꯥꯕ ꯌꯥꯔꯗꯤ ꯑꯗꯨꯝ ꯆꯥꯊꯣꯛꯔꯗꯤ ꯀꯅ
ꯎꯝ ꯆꯥꯕ ꯌꯥꯗꯤ ꯌꯥꯏꯗ ꯑꯗꯨ ꯃꯣꯔꯣꯛ ꯌꯥꯝ ꯁꯥꯃꯟꯈ꯭ꯔꯗꯤ ꯑꯩꯁꯨ ꯆꯥꯕ ꯉꯝꯗꯦ ꯒꯦꯁꯇ꯭ꯔꯤꯛꯇꯣ ꯌꯥꯝ ꯂꯩꯕꯒꯤ
ꯑ
ꯉꯁꯤꯗꯤ ꯁꯥꯟꯅꯕ ꯆꯠꯂꯒ ꯑꯗꯨꯝ ꯌꯨꯝꯗ ꯂꯩꯒꯅꯤꯀꯣ
ꯍꯣꯏ ꯍꯣꯏ ꯀꯔꯤꯁꯨ ꯇꯧꯉꯥꯏ ꯂꯩꯇꯦ ꯍꯟꯗꯛ ꯑꯩ ꯌꯨꯝ ꯈꯛꯇ ꯂꯩ ꯃꯄꯥꯟꯁꯨ ꯀꯔꯤꯁꯨ ꯊꯣꯛꯇꯦ
ꯑꯥ ꯌꯨꯝꯗ ꯂꯩꯔꯁꯨ ꯁꯥꯟꯅꯕ ꯑꯗꯨꯝ ꯆꯠꯄꯗꯤ ꯐꯗꯤ ꯐꯩ ꯑꯩꯈꯣꯏꯗꯤ ꯌꯨꯝꯗ ꯂꯩꯔꯒ ꯁꯅꯥꯁꯨ ꯁꯥꯟꯅꯗꯦ ꯑꯣꯅꯦ ꯉꯁꯤꯗꯤ ꯑꯦꯛꯁꯔꯁꯥꯏꯁ ꯇꯧꯗ꯭ꯔꯗꯤ ꯌꯥꯝꯅ ꯂꯩ
ꯑꯩꯗꯤ ꯆꯥꯎꯃꯟꯕꯒꯤꯅ ꯌꯥꯗꯦ ꯑꯗꯨꯒꯤ
ꯑꯩꯈꯣꯏꯁꯨ ꯆꯠꯊꯣꯛ ꯆꯠꯁꯤꯟ ꯇꯧꯁꯨ ꯀꯔꯤꯅꯣ ꯇꯕ ꯌꯥꯝ ꯕꯣꯔꯤꯡ ꯆꯨꯕ ꯑꯗꯨ ꯌꯨꯝꯗ ꯑꯗꯨꯝ ꯃꯇꯝꯅ ꯌꯨꯝꯗ ꯏꯁꯄꯦꯟ ꯇꯧꯔꯒ ꯂꯣꯏꯕꯅꯤ ꯃꯇꯝ ꯆꯠꯄꯁꯨ ꯈꯪꯗꯦꯗ ꯎꯝ ꯇꯝ ꯆꯕꯁꯨ ꯈꯪꯗꯦ
ꯑꯩꯗꯤ ꯊꯥ ꯑꯃꯅꯤ ꯌꯨꯝ ꯂꯩꯔꯗꯤ ꯑꯃꯨꯛ ꯆꯠꯂꯗꯤꯀꯣ
ꯎꯝ
ꯌꯨꯝ ꯐꯥꯎ ꯍꯔꯛꯇ꯭ꯔꯕꯅꯤ ꯆꯥꯅꯤꯡꯉꯥꯏ ꯈꯛꯇ ꯍꯜꯂꯛꯄꯅ ꯆꯥꯅꯤꯡꯉꯥꯏ ꯇꯨꯝꯅꯤꯡꯉ ꯈꯜꯂ
ꯑꯥ ꯍꯣꯏ
ꯆꯇ꯭ꯔꯗꯤ ꯑꯗꯨꯝ ꯆꯠꯇꯕ ꯑꯗꯨꯏ ꯌꯨꯝꯗꯨ ꯈꯛꯇ ꯂꯩꯕ
ꯎꯝ ꯁꯤ ꯀ ꯝ ꯎꯝ ꯍ ꯍꯥ ꯍꯥ
ꯅꯣꯡꯁꯨ ꯍꯧꯖꯤꯛꯇꯤ ꯇꯥꯗꯦ ꯅꯣꯡ ꯆꯨꯔꯗꯤ ꯈꯔ ꯇꯨꯝꯕꯗꯤ ꯅꯨꯡꯉꯥꯏꯅꯤꯉꯥꯏ
ꯇꯧꯋꯦ ꯍꯣꯏ ꯁꯤꯗꯁꯨ
ꯃꯄꯥꯟ ꯊꯣꯛꯄ ꯐ꯭ꯔꯥꯛ ꯇꯥꯕꯅꯦ ꯁꯤꯒꯨꯝꯕ ꯋꯦꯗꯔꯁꯦ
ꯎꯝ ꯌꯨꯝꯗ ꯂꯩꯕꯅ ꯕꯦꯁꯇꯤ ꯕꯦꯁꯅꯤꯀꯣ
ꯑ
ꯆꯦꯒ ꯇꯨꯝꯃꯣ ꯑꯩ ꯂꯥꯛꯀꯦꯀꯣ
ꯑꯉꯥꯡ ꯂꯩꯕꯒꯤꯔ
ꯍꯣꯏ ꯏꯆꯦꯒꯤ ꯑꯉꯥꯡ ꯂꯩꯕ ꯏꯄꯨꯛ ꯅꯥꯏ ꯍꯥꯏꯌꯦ ꯆꯥꯛ ꯆꯥꯕ ꯂꯣꯏꯔꯒ ꯈꯪꯗꯔꯦ
ꯅꯪꯅ ꯀꯔꯤ ꯌꯦꯟꯁꯥꯡ ꯊꯣꯡꯕꯒꯤꯔ
ꯃꯥꯒꯤ ꯃꯃꯥ ꯊꯨꯡꯂꯤꯅꯦꯍꯦ
ꯌꯦꯟꯁꯥꯡꯁꯨ ꯆꯥꯗꯦ ꯌꯦꯔꯨꯝ ꯌꯦꯔꯨꯝ ꯆꯥꯏ
ꯑꯁ ꯌꯦꯔꯨꯝꯁꯨ ꯑꯦꯄꯨꯔꯧ ꯂꯥꯎ ꯂꯥꯎꯗ꯭ꯔꯦ ꯉꯁꯤ ꯀꯥꯎꯈ꯭ꯔꯦꯗ
ꯑ
ꯕꯥꯛꯒꯤ ꯆꯥꯗꯨ ꯅꯍꯥꯟ ꯑꯩ ꯄ꯭ꯂꯦꯠ ꯑꯃ ꯂꯧꯋꯦꯕ
ꯎꯝ
ꯑꯗꯨ ꯊꯥ ꯑꯃ ꯍꯦꯜꯂꯒ ꯆꯥꯏꯥꯏ ꯑꯗꯨꯒ ꯆꯥꯕ ꯌꯥꯗꯕꯁꯨ ꯂꯩꯕꯅꯤ
ꯌꯦꯔꯨꯝꯒꯨꯝꯕ ꯑꯗꯨꯝ ꯊꯝꯕ ꯌꯥꯗꯕꯅꯤ
ꯍꯥꯏꯗꯤ ꯈꯤꯇꯪ ꯈꯤꯇꯪ ꯂꯥꯎꯗꯣꯏ ꯑꯩꯈꯣꯏꯒꯤ ꯁꯨꯝ ꯃꯥꯡꯉꯤꯅ
ꯎꯝ
ꯑꯁ ꯇꯥꯡꯉꯍꯦ ꯌꯦꯔꯨꯝꯝꯁꯨ ꯁꯥꯗꯒꯤ ꯍꯦꯟꯅ ꯇꯥꯡꯈ꯭ꯔꯦꯗ ꯍꯟꯗꯥ
ꯎꯝ ꯑꯩꯈꯣꯏ ꯑꯁꯤꯗꯀꯣ ꯑꯁꯤꯔꯣꯝꯗ ꯑꯩꯈꯣꯏꯒꯤ ꯅꯦꯛꯁ ꯅꯦꯛꯁꯇ ꯂꯩꯕ ꯅꯨꯄꯥꯗꯣ
ꯎꯝ
ꯑꯗꯨ ꯄꯣꯜꯇ꯭ꯔꯤꯒꯨꯝꯕ ꯑꯦꯒ꯭ꯔꯤꯀꯜꯆꯔꯒꯨꯝꯕꯅ ꯊꯕꯛꯇꯧ ꯃꯥꯜꯂꯦ
ꯑ
ꯑꯗꯨ ꯃꯣꯏꯁꯦ ꯌꯦꯔꯨꯝ ꯂꯩꯕꯀꯣ
ꯑꯣ
ꯍꯣꯏ ꯌꯦꯟ ꯂꯩꯕ
ꯑꯣ ꯑꯣ
ꯌꯦꯟ ꯑꯥ ꯂꯩꯌꯦꯔꯥ ꯀꯔꯤꯔꯥ ꯈꯪꯗꯦ ꯑꯗꯨ ꯌꯦꯟ ꯂꯩꯌꯦ ꯑꯗꯨ ꯃꯣꯏꯅ ꯃꯣꯏ ꯑꯩꯉꯣꯟꯗ ꯌꯦꯨꯔꯨꯝ ꯂꯧꯕ ꯑꯩꯈꯣꯏꯅ
ꯑ ꯍꯥꯟꯅꯗꯨ ꯂꯣꯀꯦꯜꯒꯤ
ꯎ ꯎꯝ ꯂꯀꯦꯜꯅꯤ ꯍꯣꯏ
ꯍꯣꯏ ꯗꯨꯀꯥꯟꯗ ꯂꯧꯕꯗꯤ ꯍꯥꯎꯇꯦꯗ
ꯍꯣꯏ ꯗꯨꯀꯥꯟꯗ ꯂꯧꯔꯒ ꯆꯥꯕ ꯂꯧꯕꯤꯔꯗꯤ ꯐꯕꯀꯣ ꯆꯥꯕꯁꯦ ꯈꯥꯡꯕ ꯊꯤꯕ ꯈꯔ ꯋꯥꯕꯅꯤ ꯑꯩꯈꯣꯏꯅ ꯆꯞ ꯆꯥꯅ ꯈꯪꯗ꯭ꯔꯗꯤ
ꯎꯝ
ꯃꯣꯏ ꯒ꯭ꯔꯨꯞꯁꯦ ꯅꯨꯃꯤꯠ ꯑꯅꯤꯒꯨꯝꯕꯗ ꯄ꯭ꯂꯦꯠ ꯑꯃ ꯑꯃ ꯑꯗꯨꯝ ꯊꯣꯛ ꯑꯩꯈꯣꯏꯅ ꯑꯗꯨꯝ ꯂꯧꯏ ꯅꯨꯃꯤꯠ ꯑꯃꯗꯗꯤ ꯄ꯭ꯂꯦꯠ ꯑꯃꯗꯤ ꯊꯣꯛꯇ꯭ꯔꯤꯌꯦ ꯂꯣꯏꯅꯃꯛ ꯌ ꯄꯕ ꯍꯧꯔꯗꯤ ꯅꯨꯃꯤꯠ ꯑꯃꯗ ꯁꯂꯦ ꯑꯃ ꯑꯃ ꯊꯣꯛꯈꯤꯅꯤꯅ ꯑꯩꯈꯣꯏꯗꯤ ꯌꯨꯝ ꯑꯆꯧꯕꯅꯤꯅ ꯑꯉꯥꯡ ꯌꯥꯝꯕꯅꯤꯅꯀꯣ ꯑꯗꯨ ꯄ꯭ꯂꯦꯠꯇꯣ ꯑꯗꯨꯝ ꯆꯠꯊꯣꯛ ꯆꯠꯊꯣꯛ ꯇꯧꯕ ꯎ
ꯌꯦꯔꯨꯝꯁꯨ ꯑꯩꯈꯣꯏꯒꯤ ꯍꯛꯆꯥꯡꯗꯗꯤ ꯐꯕꯗꯤ ꯐꯥꯏ ꯍ
ꯍꯣꯏ ꯌꯦꯂꯣꯗꯤ ꯌꯥꯝ ꯈꯔ ꯋꯥꯏꯠ ꯀꯂꯔ ꯌꯥꯝ
ꯎꯝ
ꯄꯨꯕꯨꯛꯁꯨ ꯅꯨꯡꯉꯥꯏꯇꯕ ꯂꯩꯕꯅꯦ ꯑꯗꯨꯁꯨ ꯀꯣ
ꯑꯝ
ꯑꯩꯗꯤ ꯌꯥꯝ ꯆꯥꯕꯗꯤ ꯌꯥꯝꯅ ꯍꯦꯟꯒꯗ
ꯎ
ꯕꯨꯍ ꯇꯧꯅ ꯃꯤꯗꯤ ꯕꯨꯍ ꯇꯧꯔꯒ ꯐꯖꯥꯅ ꯆꯉꯥꯏꯅꯦ
ꯑꯥ
ꯑꯩꯗꯤ ꯑꯅꯤ ꯍꯦꯜꯗꯤ ꯌꯥꯝꯗꯦ ꯑꯩꯅ ꯄꯥꯝꯖꯕꯒꯤꯔ ꯈꯪꯗꯦ ꯐ꯭ꯔꯥꯏ ꯇꯧꯕꯗꯤ ꯌꯥꯝ ꯆꯥꯕ ꯉꯝꯃꯦ
ꯑꯥ ꯈꯪꯗꯦ ꯐ꯭ꯔꯥꯏꯁꯨ ꯕꯣꯏꯜꯁꯨꯨ ꯑꯗꯨꯝ ꯃꯥꯅꯩ ꯆꯅꯤꯡꯦ ꯍ ꯅꯦ ꯆꯥꯛ ꯌꯥꯝ ꯂꯥꯞꯄ ꯀꯥꯟꯗꯀꯣ ꯐꯖꯅ ꯆꯠ ꯃꯤ ꯃꯪꯒꯥꯥꯂꯤ ꯆꯗꯤ ꯅꯠꯂꯒ ꯗ ꯒꯋꯎꯛꯕꯣ
ꯑꯥ
ꯆꯥꯕꯗ ꯌꯥꯝꯦ
ꯅꯪꯒꯤꯗꯤ ꯅꯪꯒꯤꯈꯗꯤ ꯏꯟꯁꯥꯡ ꯀꯔꯤ ꯏꯟꯁꯥꯡꯅ ꯌꯥꯝ ꯍꯥꯎꯕ꯭ꯔꯥ ꯁꯟ ꯁꯥꯗ
ꯊꯥꯗ ꯑꯩꯒꯤꯗꯤꯀꯣ ꯑꯁ ꯍꯧꯖꯤꯀꯥꯟ ꯆꯥꯛ ꯆꯥꯅꯤꯡꯗꯦ
ꯍꯥ
ꯅꯠꯇꯦ ꯁꯤꯗꯤ ꯈꯔ ꯃꯍꯥꯎ ꯇꯣꯡꯉꯥꯜꯂꯦ ꯁꯤꯗꯤ ꯈꯔ ꯍꯥꯎꯋꯦ ꯍꯥꯏꯕꯗꯤ ꯂꯩꯔꯝꯒꯅꯤꯗ
ꯑ ꯑꯣꯛꯁꯥ ꯍꯥꯎꯋꯦ ꯑꯩꯒꯤꯗꯤ ꯑꯣꯛꯁꯥ ꯍꯥꯎꯋꯦ ꯗꯨꯑꯣꯏꯔꯁꯨ ꯍꯧꯖꯤꯀꯥꯟ ꯑꯣꯛꯁꯥ ꯑꯍꯧꯕ ꯂꯩꯇꯦ ꯁꯤꯗ ꯆꯥꯅꯤꯡꯗꯕ ꯑꯁ ꯅꯒꯂꯦꯟꯗ ꯀꯣ
ꯎꯝ
ꯑꯣꯛꯁꯥ ꯊꯣꯡꯕꯗꯣ ꯌꯥꯝ ꯍꯥꯎ ꯍꯥꯎꯅ ꯂꯩꯌꯦ ꯍꯣꯇꯦꯜ ꯂꯣꯏꯅꯃꯛꯇ ꯃꯣꯏꯒꯤ ꯍꯥꯞꯔꯕ ꯊꯣꯡꯕꯗꯣ
ꯑꯣ ꯑꯣ ꯑꯣ
ꯑꯗꯨꯔꯣꯝꯗꯗꯤ ꯑꯗꯨꯃꯥꯏꯅ ꯇꯧꯋꯤꯀꯣ
ꯍꯣꯏ ꯑꯗꯨꯔꯣꯝꯗꯗꯤ ꯊꯣꯡꯕꯗꯣ
ꯅꯪ ꯑꯃꯨꯛ ꯎꯈ꯭ꯔꯨꯜꯁꯨ ꯅꯣꯡꯃ ꯆꯠꯂꯣꯅꯦ ꯎꯈ꯭ꯔꯨꯁꯨ ꯏꯟꯁꯥꯡ ꯑꯍꯥꯎꯕ ꯊ꯭ꯔꯤ ꯕ꯭ꯔꯥꯗꯔ ꯀꯤꯠꯆꯦꯟ ꯑꯗꯨꯝ ꯂꯩꯕꯅꯦꯕ
ꯑꯣ ꯑꯗꯨꯗꯣ ꯅꯪꯁꯨ ꯆꯠꯈ꯭ꯔꯕ꯭ꯔꯥ
ꯍꯣꯏ ꯅꯪꯗꯤ
ꯑꯩꯁꯨ ꯆꯠꯈ꯭ꯔꯦ ꯑꯗꯨ ꯅꯪꯅ ꯍꯥꯏꯕ ꯀꯤꯠꯆꯦꯟꯗꯨꯗꯤ ꯑꯩ ꯈꯪꯗꯦ
ꯎꯈ꯭ꯔꯨꯜꯗ ꯊ꯭ꯔꯤ ꯕ꯭ꯔꯗꯔ ꯀꯤꯠꯆꯟꯗꯅ ꯑꯗꯨꯝ ꯂꯩꯕꯅꯦꯕ
ꯑꯣ
ꯃꯣꯏꯒꯤ ꯕꯖꯥꯔꯗꯒꯤ ꯕꯖꯥꯔ ꯃꯇꯣꯟ ꯍꯩꯔꯁꯤꯔꯥ ꯀꯔꯤꯗꯥ ꯂꯩꯕꯅꯦ
ꯑꯧ
ꯑꯁ ꯌꯥꯝ ꯍꯥꯎꯕꯅꯦ ꯑꯩ ꯄꯨꯟ ꯑꯩ ꯄꯨꯟꯁꯤꯗ ꯑꯗꯨꯅ ꯑꯍꯥꯎꯕꯅꯦ
ꯑꯥ ꯃꯣꯏꯁꯨ ꯊꯣꯡꯕ ꯍꯥꯎ ꯑꯝ
ꯀꯣꯍꯤꯃꯥ ꯂꯥꯁ ꯌꯥꯔ ꯆꯠꯄ ꯃꯇꯝꯁꯨ ꯑꯁ ꯌꯥꯝ ꯑꯍꯥꯎꯕ ꯐꯪꯉꯦ ꯀꯣꯍꯤꯃꯥꯥꯗ ꯑꯩꯈꯣꯏꯅꯤ ꯍꯥꯞꯄꯗꯣ ꯃꯣꯏꯒꯤꯗꯣ ꯄꯦꯁꯁꯨ ꯆꯥꯎꯋꯤꯀꯣ
ꯍꯣꯏ
ꯑꯗꯨ ꯃꯣꯏꯒꯤꯁꯨ ꯑꯩꯈꯣꯏꯅꯤꯗ ꯂꯣꯏ ꯏꯟꯁꯥꯡ ꯂꯣꯏꯅ ꯃꯛ ꯍꯥꯞꯄꯛ ꯏ ꯑꯩꯗꯤ ꯄꯥꯝꯗꯦꯗ
ꯏꯟꯁꯥꯡ ꯂꯣꯏꯅꯃꯛꯒ ꯍꯥꯞꯄꯗꯤ ꯄꯥꯝꯗꯤ ꯄꯥꯝꯗꯦ ꯑꯣꯛꯁꯥ ꯉꯥꯛꯇ ꯍꯥꯎꯋꯦꯗ
ꯑꯦ ꯑꯗꯨ ꯃꯣꯏꯅ ꯌꯦꯟꯁꯥꯗꯁꯨ ꯍꯥꯞꯄꯗ ꯍꯥꯞꯄꯗꯣ ꯌꯦꯟ ꯍꯥꯏꯕꯁꯤ ꯌꯦꯟ ꯑ ꯕ꯭ꯔꯣꯏꯂꯔ ꯅꯠꯇꯕ ꯂꯩꯅ ꯈꯔ ꯍꯥꯔꯠꯁ ꯑꯣꯏꯕꯗꯣ ꯑꯗꯣ ꯑꯗꯨꯗ ꯍꯥꯞꯄꯗꯣ ꯑꯁ ꯌꯥꯝ ꯍꯥꯎꯕꯅꯦ
ꯑꯪ
ꯃꯅꯝꯗꯣ ꯑꯗꯨꯝ ꯈꯔ ꯅꯨꯡꯉꯥꯏꯌꯦꯕ
ꯑ ꯍꯣꯏ
ꯃꯣꯏꯗꯤ ꯇꯝꯔꯤꯛꯁꯨ ꯍꯥꯞꯇꯅ
ꯎꯝ
ꯑꯗꯨꯅ ꯍꯥꯎꯕ ꯑꯣꯏꯔꯤꯁꯦ
ꯎꯝ
ꯑꯗꯨ ꯀꯃꯥꯏꯅ ꯊꯣꯡꯕꯅꯣ ꯃꯣꯏꯒꯤꯗꯣ ꯑꯗꯨꯝ ꯃꯍꯥꯎꯗꯣ ꯇꯣꯡꯉꯥꯜꯂꯤꯅꯦ
ꯎꯝ ꯃꯍꯥꯎꯗꯤ ꯆꯞ ꯆꯥꯅꯗꯤ ꯊꯣꯛꯑꯦꯀꯣ ꯌꯥꯝ ꯍꯥꯎꯕꯒꯤ ꯃꯍꯥꯎꯗꯣ
ꯅ ꯅꯁꯨ ꯇ꯭ꯔꯥꯏ ꯇꯧꯋꯦ ꯑꯗꯨ ꯊꯣꯡꯕꯗꯣ ꯑꯗꯨ ꯐꯖꯅꯗꯤ ꯊꯣꯛꯑꯦꯗ ꯌꯥꯝ ꯍꯥꯎꯗꯤ ꯍꯥꯎꯋꯦ ꯑꯗꯨ ꯑꯣꯏꯁꯨ ꯃꯣꯏꯒꯤꯒ ꯇꯦꯁ ꯇꯣꯉꯥꯟꯕꯒ ꯃꯣꯏ ꯀꯔꯤ ꯀꯔꯤ ꯍꯥꯞꯄ꯭ꯔꯗꯤ
ꯍꯣꯏ ꯍꯣꯏ ꯑꯗꯨꯅꯦꯕ ꯑꯩꯁꯨ ꯀꯨꯈꯣꯏꯒꯤ ꯆꯤꯔꯥ ꯂꯧꯈꯣꯡꯗꯣ
ꯑ
ꯑꯗꯨ ꯂꯥꯎꯔꯒ ꯊꯣꯡꯅꯦ ꯃꯍꯥꯎꯗꯤ ꯊꯣꯛꯄꯗꯤ ꯊꯣꯛꯑꯦ ꯑꯗꯨ ꯃꯣꯏꯒꯤꯗꯨꯒ ꯇꯣꯉꯗ ꯃꯣꯏꯒꯤ ꯃꯍꯤꯗꯣ ꯃꯍꯤ ꯈ ꯂꯝꯃꯣꯏꯒꯤꯗꯤ
ꯍꯣꯏ
ꯀꯔꯤ ꯍꯥꯏꯁꯦ ꯃꯍꯤꯁꯨ ꯑꯗꯨꯝ ꯃꯣꯏꯗꯤ ꯌꯥꯝ ꯍꯥꯎꯕꯅꯦ
ꯎꯝ ꯍꯗꯤ ꯍꯧꯕꯅꯦ ꯃꯣꯏꯁꯦ
ꯎꯈ꯭ꯔꯨꯜꯗ ꯑꯃꯨꯛ ꯆꯠꯅꯤꯡꯉꯦ ꯑꯗꯨ ꯆꯥꯅꯤꯡꯉꯥꯏ
ꯆꯂꯣꯅꯃ
ꯑꯩꯈꯣꯏ ꯆꯠꯄ ꯃꯇꯝꯗ ꯆꯥꯛ ꯂꯥꯝꯕꯒꯤꯔ ꯑꯗꯨꯗꯤ ꯈꯪꯗꯦꯀꯣ ꯑꯗꯨ ꯑꯁ ꯍꯣꯏ ꯆꯥꯕ ꯃꯇꯝꯗꯤ ꯂꯣꯏꯔꯦꯍꯦ ꯑꯁ
ꯍꯧꯁꯨ ꯍꯧꯕꯒꯤ ꯑꯣꯏꯔꯝꯅꯤ
ꯍꯣꯏ ꯍꯣꯏ ꯍꯣꯏ ꯍꯣꯏ ꯐꯖꯅ ꯊꯣꯡꯕ ꯌꯦꯣꯏꯗꯀꯣ
ꯑꯣ
ꯎꯈ꯭ꯔꯨꯒꯤ ꯍꯣꯇꯥꯦꯜꯁꯤꯡꯗꯤ ꯀꯔꯤ ꯍꯥꯏꯁꯤꯔꯥ ꯃꯣꯏꯒꯤꯗ ꯌꯨꯝꯒꯨꯝꯕ ꯇꯧꯔꯤꯕ ꯍꯥꯏꯗꯤꯛꯀꯤ ꯍꯣꯇꯦꯜ ꯅꯠꯇꯕꯀꯣ ꯍꯣꯇꯦꯜ
ꯎꯝ ꯎꯝ
ꯃꯤꯒꯤ ꯌꯨꯝꯒꯨꯝꯕꯅꯦꯕ ꯃꯣꯏ ꯁꯣꯐꯥ ꯑꯗꯨꯝ ꯂꯣꯏꯅꯃꯛ ꯐꯖꯅ ꯑꯦꯔꯦꯟꯖ ꯇꯧꯔꯛꯄ ꯄꯤꯕꯗꯣ ꯑꯗꯨꯝ ꯃꯣꯏ ꯃꯣꯏꯒꯤ ꯍꯣꯁꯄꯤꯇꯥꯜꯇꯁꯨ ꯑꯗꯨꯝ ꯊꯥꯏ
ꯎꯝ ꯌꯥꯝꯦꯝ ꯊꯑ
ꯑꯁ ꯍꯧꯖꯤꯛ ꯐꯥꯎ ꯑꯩꯈꯣꯏꯒꯤꯗꯤ ꯀꯥꯡ ꯑꯃ ꯂꯩꯔꯤꯅ
ꯀꯔꯤꯌꯥ ꯑꯃ ꯂꯩꯕ
ꯀꯥꯡ ꯗꯣ ꯀꯥ